ꯇꯥꯔꯕꯣ
ꯇꯥꯔꯦ
ꯅꯪꯒꯤ ꯇꯦꯕ꯭ꯂꯦꯠꯁꯦ
ꯑꯈꯣꯏꯁꯦ ꯀꯩꯅꯣ ꯋꯥꯔꯤ ꯁꯥꯟꯅꯗꯣꯏꯁꯦ
ꯈꯪꯗꯦ ꯑꯗꯨ ꯆꯨꯝꯅꯒꯤ ꯋꯥꯔꯤ ꯆꯥꯛ ꯆꯥꯔꯕꯣ ꯑꯗꯨ ꯇꯧꯔꯕꯣ ꯀꯩꯅꫭ ꯑꯗꯨ ꯃꯁꯥꯅ ꯑꯗꯨꯝ ꯃꯣꯏꯅ ꯀꯩꯅꯣ ꯇꯧꯖꯔꯤꯅꯦ ꯀꯩ ꯏꯟꯖꯥꯡ ꯆꯥꯔꯒꯦ
ꯎꯝ ꯑꯣ ꯑꯩꯈꯣꯏꯗ ꯉꯁꯥꯏꯑꯌꯨꯛꯇꯣ ꯃꯃꯥ ꯎꯝ ꯁꯣꯔꯥꯠ ꯑꯃ ꯆꯠꯀꯗꯕ ꯄꯄꯥꯁꯨ ꯊꯕꯛ ꯆꯠꯀꯗꯕ ꯉꯟꯇꯥꯅ ꯑꯣꯏꯕ ꯃꯣꯏ ꯂꯣꯏꯃꯛꯇꯣ
ꯎꯝ
ꯑꯗꯨꯗꯨꯒꯤ ꯃꯣꯏꯅꯤꯃꯛꯇꯣ ꯑ ꯆꯥꯗ꯭ꯔꯕꯅꯤꯅ ꯑꯩꯈꯣꯏꯗꯣ ꯑꯩꯈꯣꯏ ꯊꯣꯛꯄ ꯊꯣꯡꯖꯍꯧꯔꯒꯦ ꯍꯥꯏꯍꯧꯔꯦ ꯃꯃꯥꯅ ꯆꯥꯥꯛ ꯊꯣ ꯕꯤꯔꯝꯃꯦ ꯑꯗꯨꯒ ꯏꯅꯥꯎꯄꯤꯅ ꯁꯣꯚꯦꯁꯇꯣꯠ ꯆꯤꯂꯤ ꯁꯦꯝꯃꯦ
ꯑ
ꯑꯗꯨꯒ ꯆꯥꯏꯑꯦ
ꯀꯩ ꯆꯤꯂꯤ ꯁꯦꯝꯃꯦ ꯍꯥꯏꯅꯣ
ꯁꯥꯁꯦꯠꯁ
ꯑꯣ ꯍꯥꯎꯗꯔꯦ ꯅꫭꯏꯕꯥꯏꯅꯤ ꯑꯗꯨ ꯈꯛꯇ ꯁꯦꯝꯃ ꯆꯥꯏꯔꯣ ꯏꯟꯖꯥꯡꯗꯤ
ꯏꯟꯁꯥꯡꯗꯣ ꯑꯗꯨꯅ ꯑꯗꯨꯝ ꯑꯣꯏꯍꯦꯟꯒꯔꯦ ꯁꯥꯁꯦꯠꯁ ꯆꯤꯂꯤ
ꯑꯣ ꯅꯣꯡꯖꯦ ꯇꯥꯒꯦ ꯍꯥꯏꯒꯟ ꯇꯥꯒꯦ ꯍꯥꯏꯗꯦꯕ ꯑꯣꯞꯆꯥꯛꯅꯩ ꯍꯥꯏꯕ ꯇꯥꯗꯦ ꯃꯪꯉꯒ ꯑꯣꯏꯅ ꯂꯩꯌꯦꯕ
ꯁꯤꯗꯁꯨ ꯃꯪꯉꯦ ꯑꯩꯗꯤ ꯑꯗꯨꯒ ꯈꯪꯄꯣꯟꯇꯦ ꯐꯃꯨꯡꯖꯤꯗ ꯊꯔꯣ ꯃꯥꯔꯣ ꯑꯣꯟꯗꯅ
ꯕꯣꯜꯒ ꯌꯦꯡꯕ꯭ꯔꯣ ꯅꯪ
ꯌꯦꯡꯗꯤꯌꯦ ꯅꯍꯥꯟ ꯀꯩꯅꯣꯅ ꯏꯃꯥꯟꯅꯕꯤꯅ ꯌꯦꯡꯉꯣ ꯍꯥꯏꯔꯛꯑꯝꯕꯅꯦ ꯑꯗꯨꯒ ꯑꯩ
ꯌꯦꯡꯅꯤꯡꯗꯦ ꯅꯠꯇ꯭ꯔꯥ ꯑꯩ ꯒꯤꯠ ꯌꯥꯎ
ꯇꯤꯚꯤꯗꯒ ꯌꯦꯡꯉꯗꯤ ꯅꯨꯡꯉꯥꯏ
ꯑꯗꯨꯅꯦ ꯑꯩꯗꯤ ꯗꯦꯠ ꯅꯥꯏꯟꯇꯤꯟꯗꯣ ꯑꯣꯏꯅ ꯌꯦꯡꯉꯅꯤ ꯖꯨꯂꯥꯏ ꯅꯥꯏꯟꯇꯤꯟꯗ ꯑꯩꯈꯣꯏ ꯀꯩꯅꯣ ꯊꯣꯛꯂꯛꯇꯣꯏꯅꯤ
ꯉꯁꯤ ꯗꯦꯠ ꯀꯌꯥꯅꯣ ꯉꯁꯤ ꯗꯦꯠ
ꯀꯌꯥꯅꯣ ꯉꯁꯤ ꯗꯦꯠ ꯐꯥꯏꯚ ꯅꯠꯇ꯭ꯔꯣ ꯎꯝ
ꯑꯦ ꯀꯩꯅꯣ ꯅꯪ ꯅꯥꯏꯟꯇꯤꯟꯗꯗꯤ ꯆꯪꯒ꯭ꯔꯗꯣꯏ ꯅꯠꯇ꯭ꯔꯣ
ꯅꯥꯏꯟꯇꯤꯟ ꯅꯠꯇꯦ ꯁꯚꯦꯟꯇꯤꯟꯗ
ꯍꯣꯏ ꯁꯦꯚꯦꯟꯇꯤꯟꯗ ꯆꯪꯈ꯭ꯔꯅꯤꯅ ꯑꯥꯗꯩ ꯌꯦꯡ
ꯍꯣꯏ
ꯍꯌꯦꯡꯖꯤꯅ ꯂꯥꯏ ꯍꯔꯥꯎꯕ ꯆꯠꯂꯨꯒꯦ ꯇꯧꯅꯤ ꯅꯣꯡ ꯇꯥꯔꯛꯑꯗꯤ ꯌꯥꯝ ꯇꯟꯗꯣꯔꯤ ꯂꯥꯏ ꯍꯔꯥꯎꯕ ꯆꯠꯇꯣꯏꯁꯤꯁꯨ
ꯖꯒꯣꯏ ꯁꯥꯗꯣꯏꯔꯣ
ꯍꯣꯏ ꯃꯣꯏ ꯂꯥꯏ ꯂꯝ ꯊꯣꯛꯂꯛꯑꯒ ꯑꯃ ꯌꯨꯝ ꯀꯩꯅꯣꯒꯤꯗꯣ ꯌꯨꯝꯅꯥꯎ ꯂꯩꯀꯥꯏꯒꯤꯗꯣ
ꯑ
ꯑꯗꯨꯗ ꯃꯣꯏ ꯂꯥꯏ ꯂꯝ ꯊꯣꯛꯀꯅꯤ ꯍꯥꯏꯕ ꯍꯌꯦꯡ
ꯑꯥ
ꯑꯗꯨꯗ ꯌꯥꯎꯒꯦ ꯇꯧꯅꯦ ꯑꯁꯤ ꯍꯛ ꯀꯩꯅꯣꯗꯣ ꯑꯩꯈꯣꯏ ꯕꯣꯠ ꯃꯅꯥꯛꯀꯤ ꯍꯞꯇꯥ ꯀꯥꯡꯖꯩꯕꯨꯡꯗꯣ ꯑꯗꯨꯗ ꯑꯗꯨꯏ ꯂꯝꯄꯥꯛꯇꯨꯗ ꯌꯥꯝ ꯅꯛꯑꯦꯗꯅ ꯑꯗꯨ ꯈꯣꯏꯗꯤ
ꯑꯁ ꯈ꯭ꯔꯣ ꯈ꯭ꯔꯣ ꯈꯣꯠꯂꯦꯗ ꯑꯩꯒꯤꯗꯤ ꯂꯥꯏ ꯍꯔꯥꯎꯕ ꯌꯥꯎꯗꯕ ꯇꯨꯊꯥꯎꯖꯟ ꯑꯩꯠꯇꯤꯟꯗ ꯌꯥꯎꯗꯕꯅꯦ ꯍꯧꯖꯤꯛꯐꯥꯎ
ꯌꯥꯎ ꯅꯪꯖꯨ ꯂꯥꯛꯑꯣꯗꯅ ꯌꯦꯡꯕꯗꯤ ꯂꯥꯛꯑꯣꯗꯅ
ꯌꯦꯡꯕ ꯑꯣꯏꯅ ꯂꯥꯛꯑꯒꯦ ꯑꯗꯨꯖꯨ ꯖꯨꯒꯨꯅꯨꯛ ꯕꯨꯛ ꯇꯧꯔꯒ
ꯍꯣꯏ ꯂꯥꯏ ꯂꯥꯏꯗꯨꯅ ꯃꯃꯥꯡꯗ ꯉꯥꯎꯔꯒ ꯖꯨꯛꯅꯨꯗꯨ ꯏꯟꯅꯗꯣꯏꯅꯦ ꯅꯪ ꯁꯤꯑꯦ
ꯑꯩ ꯊꯤꯟꯕꯤꯅꯕ ꯂꯩꯇꯦꯕ ꯑꯩꯈꯣꯏꯖꯦ ꯏꯃꯥꯟꯅꯕꯤ ꯄꯨꯟꯖꯦ ꯀꯥꯏ ꯍꯥꯏꯔꯝꯕꯅꯦ ꯑꯗꯨꯗꯨꯒ ꯎꯄꯤꯅꯕꯅ
ꯇꯟ ꯒꯥꯔꯤ ꯊꯧꯕ ꯍꯩꯔꯕꯣ
ꯈꯩꯔꯦ
ꯊꯧꯗꯔ ꯆꯠꯂꯣꯗꯅ ꯑꯗꯨꯗꯤ ꯒꯥꯔꯤ
ꯌꯥꯔꯣꯏ ꯑꯩ ꯑꯩꯅ ꯊꯧꯔꯤ ꯒꯥꯔꯤꯗꯣ ꯑꯩꯠ ꯍꯟꯗ꯭ꯔꯦꯟꯠꯇꯨꯅꯦꯕ ꯑꯗꯨꯗꯤ ꯐꯥꯏꯌꯦꯕ
ꯀꯩꯅꯣ ꯑꯩꯠ ꯍꯟꯗ꯭ꯔꯦꯟꯠꯅꯦꯗꯤ
ꯄꯨꯂꯤꯁꯅ ꯐꯥꯏꯌꯦꯕ ꯑꯃ ꯃꯥꯨꯇꯤ ꯑꯩꯠ ꯍꯟꯗ꯭ꯔꯦꯠꯇꯣ ꯑꯗꯨꯗꯤ ꯀꯨꯏꯔꯕꯒꯤ ꯄꯨꯂꯤꯁꯅ ꯆꯞꯈꯥꯏꯒꯦ ꯍꯥꯏꯔꯛꯀꯗꯕ
ꯑꯣꯞ ꯆꯍꯤ ꯍꯦꯜꯂꯕꯕ
ꯍꯩꯌꯦꯜꯂꯦ ꯑꯩꯈꯣꯏ ꯄꯨꯄꯨꯅ ꯄꯥꯏꯔꯝꯕꯩꯅꯦꯕꯥ ꯑꯩ ꯑ ꯆꯍꯤ ꯀꯌꯥꯅꯣ ꯊꯥꯔꯇꯤ ꯍꯦꯜꯂꯝꯃꯅꯤ ꯃꯥꯁꯦ
ꯑꯣ ꯏꯁ ꯀꯨꯏꯔꯦ ꯆꯍꯤ ꯊꯥꯔꯇꯤ ꯍꯦꯜꯂꯦ ꯇꯨ ꯊꯥꯎꯖꯟꯒꯤ ꯑꯗꯨꯋꯥꯏꯒꯤ ꯁꯦꯔꯤꯁꯀꯤꯅꯤꯅꯦ
ꯑꯝ ꯊꯥꯎꯖꯟ ꯍꯪꯗꯦꯗ ꯒꯥꯔꯤ ꯒꯥꯔꯤ ꯃꯈꯥ ꯄꯣꯟ ꯃꯥꯜꯂꯦ ꯁꯐ ꯇꯤꯟ ꯌꯔꯁ ꯍꯥꯏ ꯑꯩꯈꯣꯏ ꯑꯁꯤꯒꯤ ꯃꯔꯨꯇꯤ ꯀꯩꯅꯣꯁꯦ
ꯑꯣ
ꯑꯗꯨ ꯕꯥꯂꯦꯅꯣꯗꯨꯗꯤ ꯄꯄꯥꯅ ꯄꯨ ꯈꯪꯉꯤꯗꯅ ꯑꯗꯨꯗꯒꯤ ꯒꯥꯔꯤ ꯂꯩꯍꯧꯗꯣꯏꯁꯦ ꯑꯩꯠ ꯍꯟꯗ꯭ꯔꯦꯠꯁ ꯈꯛꯇꯅꯦꯕ ꯑꯗꯨꯗꯨꯅ ꯂꯩꯔꯛ
ꯑꯝ
ꯑꯗꯨꯝꯕ ꯉꯥꯛꯇꯅꯦꯕ ꯊꯊꯧ ꯌꯥꯗꯣꯏꯁꯦ
ꯎꯝ
ꯏꯃꯥꯟꯅꯕꯤꯗꯨꯅ ꯉꯁꯥꯏ ꯃꯅꯤꯡ ꯂꯩꯀꯥꯏꯁꯤꯗꯩ ꯑꯣꯏꯔꯝꯃꯗꯤ ꯐꯕ ꯑ ꯍꯞꯇꯥ ꯀꯥꯡꯖꯩꯗꯒꯤ ꯑꯗꯨꯗꯨꯅ ꯌꯥꯔꯣꯏꯗꯕ
ꯑꯣ ꯅꯃꯥꯟꯅꯕꯤꯗ ꯍꯞꯇꯥ ꯀꯥꯡꯖꯩꯒꯨꯝꯗꯩꯔꯣ
ꯑ ꯑꯗꯣ ꯍꯧꯖꯤꯛꯅꯨ ꯕꯨꯛ ꯇꯧꯔꯒ ꯆꯠꯁꯦꯒꯥꯏ ꯍꯥꯏꯅꯩꯅꯦ ꯃꯥꯗꯣ ꯁꯨꯃꯥꯏꯅ ꯇꯧꯕ
ꯑꯥ
ꯃꯁꯥ ꯅꯨꯡꯉꯥꯏꯇꯕꯗꯨꯗ ꯑꯩꯈꯣꯏꯅ ꯑ ꯌꯨꯝꯗꯁꯨꯨꯝ ꯂꯩꯩꯁꯟꯕ ꯑꯣꯏꯔꯝꯒꯅꯤ ꯅꯪ ꯉꯥꯎ ꯆꯠꯂ ꯉꯥꯎ ꯆꯠꯈ꯭ꯔꯅꯤ ꯃꯄꯥꯟ ꯊꯣꯛꯎꯁꯤ ꯂꯥꯛꯑꯣꯅ ꯀꯧꯊꯣꯛꯀꯦ ꯇꯧꯕ ꯃꯥꯗꯣ ꯌꯨꯝꯗ ꯁꯨꯝ ꯂꯩꯕ ꯑꯣꯏꯕ ꯑꯗꯨꯒꯤ ꯌꯨꯝꯗꯩ ꯍꯦꯟꯗꯕꯁꯦ ꯉꯔꯥꯎꯒꯦ ꯇꯧꯕꯅꯦ ꯍꯥꯏꯕ
ꯊꯥꯒꯠ ꯊꯥꯒꯠꯂꯛꯄ ꯅ ꯋꯥꯥꯟꯅꯕꯤꯗꯣꯏꯣꯔꯕ
ꯅꯠꯇꯦ ꯑꯗꯨꯗꯨꯅ ꯀꯩꯅꯣꯒꯤ ꯎ ꯇ꯭ꯋꯨꯏꯁꯟꯗ ꯄꯨꯟꯕ ꯑꯗꯨꯒ ꯑꯈ꯭ꯋꯥꯏꯅꯤꯁꯦ
ꯑꯁꯤꯒꯤꯗꯤ ꯀ꯭ꯋꯥ ꯀꯩꯊꯦꯟꯖꯦ ꯑꯃꯨꯛꯀꯁꯨ ꯍꯟꯗꯣꯔꯦ ꯑꯩꯖꯦ ꯑꯁꯤꯒꯤꯗꯤ ꯀ꯭ꯋꯥ ꯀꯩꯊꯦꯟ ꯆꯠꯀꯗꯕꯗꯣ ꯑꯇꯣꯞꯄ ꯃꯐꯝ ꯑꯣꯏꯅ ꯆꯜꯂꯒ ꯈꯪꯗꯦ ꯒꯥꯔꯤ ꯃꯆꯥꯗꯨꯗ ꯀꯣꯏꯕ ꯌꯥꯕ ꯀꯣꯏꯔꯦ ꯍꯜꯂꯛꯏꯅꯦ
ꯊꯥꯗꯣꯛꯇꯕꯤꯗ ꯊꯥꯗꯣꯛꯄ ꯑꯉꯥꯡ ꯑꯋꯥꯔꯥ ꯌꯥꯝ ꯊꯤ ꯋꯥꯏꯜ ꯑꯣꯏꯕꯗꯣ ꯑꯗꯨ ꯁꯥꯔ
ꯑꯩꯖꯨ ꯒꯥꯔꯤ ꯇꯝꯖꯤꯔꯥ ꯇꯧꯅꯦꯅꯦ ꯑꯗꯨꯝ ꯑꯌꯨꯛ ꯉꯟꯇꯥꯗ ꯍꯧꯒꯠꯂ ꯇꯝꯒꯦ ꯇꯧꯕꯖꯦ ꯑꯗꯨꯝ ꯑꯩꯅ ꯇꯨꯝꯕꯒꯤ ꯍꯧꯒꯠꯄꯥ ꯉꯝꯗꯅꯥ ꯂꯩ
ꯅꯪ ꯃꯆꯥꯗꯤ ꯍꯩꯔꯕꯣ
ꯍꯩꯇ꯭ꯔꯤꯃꯤ
ꯍꯩꯌꯦ ꯅꯥꯅꯨꯗ ꯇꯝꯃꯂꯣ
ꯁꯝꯗ ꯅꯠꯇ꯭ꯔꯁꯨ ꯑꯩꯈꯣꯏ ꯃꯜꯗꯕꯨꯗꯤ ꯇꯝꯍꯟꯕ ꯌꯥꯏꯑꯕ ꯑꯗꯨ ꯈꯪꯗꯦ ꯂꯨꯝꯗꯕ꯭ꯔꯥ ꯅꯪ ꯅꯪꯒꯤ ꯒꯥꯔꯤꯗꯨꯁꯨ ꯂꯨꯝꯃꯝꯗꯧꯗꯤ ꯃꯥꯗꯤꯦ ꯂꯨꯝꯕ꯭ꯔꯣ
ꯍꯩ ꯑꯩ ꯒꯥꯔꯤ ꯃꯆꯥ ꯍꯩꯇ꯭ꯔꯤ
ꯍꯩꯇꯤꯌꯦ
ꯍꯩꯇꯤꯌꯦ
ꯑꯆꯧꯕ ꯈꯛꯇ ꯍꯩ ꯑꯕ
ꯑꯥ ꯑꯩꯈꯣꯏ ꯃꯆꯥ ꯇꯝꯕꯝ ꯂꯩ ꯇꯦꯕ ꯑꯩꯈꯣꯏ ꯒꯥꯔꯤ ꯃꯆꯥ ꯂꯩꯇꯕꯒꯤ ꯑꯗꯨꯗꯨꯒꯤ
ꯅꯣꯏ ꯗꯗꯥ ꯍꯣꯏꯒꯤꯁꯨ ꯂꯩꯇꯔꯣ ꯃꯆꯥ
ꯂꯩꯇꯦ ꯃꯣꯏ ꯕꯥꯏꯛ ꯂꯩ
ꯕꯥꯏꯛ ꯕꯥꯏꯛꯇꯨꯗ ꯍꯦꯛ ꯊꯧꯗꯔꯣꯅꯦ ꯑꯗꯨꯗꯤ
ꯂꯥꯝꯕ ꯐꯪꯗꯧ ꯃꯥꯟꯗꯦ
ꯈꯣꯡꯒꯗꯣ ꯄꯥꯏꯔ ꯂꯩꯗꯧ ꯃꯥꯜꯂꯦ ꯍꯥꯏꯕ
ꯁꯥꯏꯀꯜꯗꯧꯅ ꯌꯥꯡꯉꯗꯤ ꯐꯗꯧꯕ ꯄ꯭ꯂꯦꯖꯔꯒꯗꯨꯗꯤ ꯌꯥꯡꯕ ꯃꯥꯜꯂꯦ ꯑꯗꯨꯝ ꯑꯦꯛꯇꯤꯕꯥꯖꯤꯅ ꯑꯩꯈꯣꯏꯗꯤ ꯑꯦꯛꯇꯤꯕꯥ ꯑꯣꯏꯁꯜꯂꯕꯅꯤꯅ ꯌꯥꯝ ꯂꯨꯝꯃꯦꯕ
ꯂꯨꯝꯃꯦ ꯍꯥꯏꯕꯅꯤ ꯑꯗꯨꯒ ꯑ ꯀꯔꯤꯕ ꯕꯦꯁꯄꯥ ꯍꯥꯏꯕ꯭ꯔꯥ ꯑꯗꯨꯁꯨ ꯌꯥꯡ ꯃꯥꯜꯂꯦ
ꯑꯣ
ꯕꯦꯁꯄꯥꯖꯦ ꯏꯁꯀꯤꯞꯇꯤ ꯇꯧꯒꯟ ꯃꯥꯜꯂꯦ ꯂꯝꯕꯤ ꯅꯥꯜꯂꯗꯤ ꯇꯝꯃꯣ ꯑꯗꯨꯏꯖꯨ ꯉꯝꯅꯤ ꯅꯪ ꯑ ꯈꯔ ꯋꯦꯠꯇꯣ ꯈꯔ ꯍꯦꯟꯒꯠꯍꯜꯂꯣ ꯍꯜꯂꯣ ꯀꯩꯅꯣ ꯑꯩ ꯅꯦꯠ ꯌꯥꯗ꯭ꯔꯕꯣ ꯍꯜꯂꯣ ꯋꯥꯠ ꯍꯦꯄꯟ ꯇꯨꯝꯕ ꯌꯥꯗꯦ ꯍꯥꯏꯗꯥꯏꯅꯦ ꯍꯜꯂꯣ ꯍꯜꯂꯣ ꯍꯜꯂꯣ ꯈꯣꯏ ꯑꯅꯤꯁꯤꯔꯣ ꯁꯤꯗꯥ ꯍꯦꯜꯂꯣ ꯍꯜꯂꯣ ꯑꯩ ꯏꯇꯣꯟꯇ ꯉꯥꯡ ꯂꯩ ꯋꯥꯏꯌꯔ ꯏꯁ ꯀꯩꯅꯣ ꯁꯨꯅꯤꯟꯇꯥ